ꯇꯥꯕ꯭ꯔꯣ
ꯇꯥꯏꯌꯦ ꯇꯥꯏꯌꯦ
ꯎꯝ ꯀꯩꯗꫭꯏꯅꯣ ꯆꯥꯛ ꯏꯁꯤꯡ ꯎꯅꯔꯕꯣ
ꯆꯥꯛ ꯏꯁꯤꯡ ꯇꯣꯛꯄꯗ ꯉꯥꯏꯔꯤꯌꯦ ꯁꯥꯏꯅ ꯂꯩꯔꯝ ꯃꯤꯅꯦ
ꯀꯩꯃ ꯑꯩꯁꯨ ꯆꯥꯛ ꯊꯣꯛꯄ ꯉꯥꯏꯍꯥꯛ ꯑꯣꯏꯔꯦ ꯋꯥꯋꯥꯛꯀꯤꯡ ꯆꯠꯂꯤ
ꯎꯝ ꯎ ꯀꯔꯤ ꯃꯊꯦꯜ ꯆꯥꯈ꯭ꯔꯦꯕ
ꯉꯁꯤꯗꯤ ꯌꯦꯟ ꯆꯥꯁꯤꯅꯦ ꯌꯦꯟ ꯑꯣꯏꯅ ꯆꯥꯔꯦ ꯗꯨꯅ ꯊꯥꯎ ꯆꯥꯁꯤꯟꯕꯅꯤꯅ ꯍꯛꯆꯥꯡꯁꯦ ꯁꯥꯒꯠꯂꯦꯅ ꯋꯀꯤꯡ ꯆꯠꯄ ꯁꯥꯟꯅꯔꯤ ꯈꯣꯡ ꯑꯣ ꯅꯪꯗꯤ ꯀꯩ ꯀꯩ
ꯀꯔꯤ ꯍꯥꯏꯕꯅꯣ
ꯀꯩ ꯃꯊꯦꯜ ꯆꯥꯔꯒꯦ
ꯁꯧꯒ꯭ꯔꯤ ꯑꯃ ꯆꯥꯔꯦ ꯉꯥ ꯑꯃ ꯇꯥꯎꯁꯜꯂꯦ ꯃꯣꯔꯣꯛ ꯑꯃ ꯃꯦꯠꯁꯜꯂꯦ
ꯍꯥꯏꯁ ꯗꯥꯏꯔꯦꯛ ꯀꯣꯝꯕꯣꯅꯤꯅꯦ ꯑꯗꯨꯗꯤ
ꯎꯝ ꯌꯥꯅ ꯌꯥꯅ ꯄꯥꯡꯅ ꯄꯥꯡꯅ ꯉꯁꯤ ꯅꯣꯡꯃꯒꯤ ꯏꯁꯣꯔꯅ ꯇꯝꯕꯤꯔꯝꯗꯅ ꯑꯗꯨꯃꯥꯏꯅ ꯆꯥꯁꯜꯂꯦ ꯂꯥꯏꯕ꯭ꯔꯤꯒ ꯆꯠꯄ꯭ꯔꯣ
ꯕ꯭ꯔꯤꯒ ꯆꯠꯇꯦꯗ ꯆꯠꯂꯝꯕꯅꯤ ꯆꯠꯈꯤꯗ꯭ꯔꯦ ꯂꯥꯏꯔꯤꯛꯁꯦ ꯀꯌꯥ ꯀꯩꯗꯧꯔꯛꯇ꯭ꯔꯕ ꯍꯨꯖꯤꯛꯁꯦ
ꯎꯝ ꯌꯥꯗ꯭ꯔꯦ ꯌꯥꯗ꯭ꯔꯦ ꯂꯥꯏꯔꯤꯛꯁꯦ ꯄꯥꯔꯖꯨ ꯀꯔꯤꯝ ꯀꯥꯟꯅꯕꯑꯣ ꯀꯥꯟꯅꯕꯨꯗꯤ ꯀꯥꯟꯅꯩꯕꯨ ꯏꯁꯥꯅ ꯏꯁꯥ ꯊꯕꯛ ꯄꯤꯖꯒꯗ ꯊꯕꯛ ꯑꯣꯏ ꯂꯩꯔꯝꯃꯦꯗ
ꯃꯥꯅꯤ ꯃꯥꯅꯤ ꯍꯤ ꯍꯤ ꯁꯁ
ꯑꯩꯈꯣꯏꯅ ꯁꯔ ꯀꯥꯔꯒꯤ ꯀꯔꯃꯆꯥꯔꯤ ꯁꯔꯀꯥꯔꯒꯤ ꯊꯕꯛꯇꯅ ꯊꯕꯛꯄꯨꯗꯤ ꯅꯠꯇꯦ
ꯎꯝ
ꯇꯪꯗꯤ ꯋꯥꯈꯜ ꯂꯨꯟꯗꯣ ꯑꯃ
ꯁꯥꯐꯩꯗꯅ ꯑꯗꯨꯃ ꯍꯦꯛ ꯇꯧꯍꯧꯕ ꯍꯥꯏꯖꯤꯅ ꯍꯌꯦꯡ
ꯑ ꯕꯟ ꯂꯩꯔꯖꯨ ꯄꯩꯁꯥ ꯇꯣꯂꯣꯞ ꯐꯪꯅꯤ
ꯑꯗꯨꯅꯦ ꯃꯅꯤꯄꯨꯔꯒꯤ ꯏꯔꯥꯡꯁꯤꯗꯀꯣ
ꯎꯝ
ꯒ꯭ꯌꯥꯟ ꯇꯥꯗ꯭ꯔꯦꯕ
ꯑꯣꯐꯤꯁ ꯆꯠꯇ꯭ꯔꯁꯨ ꯇꯣꯂꯣꯞ ꯐꯪꯅꯤ ꯑꯗꯨꯒꯅ
ꯑꯗꯨꯅꯦ ꯀꯣꯔꯣꯅꯥ ꯃꯅꯨꯒꯥꯗꯨ ꯀꯌꯥ ꯅꯨꯡꯉꯥꯏꯖꯔꯝꯅꯤ ꯌꯦꯡꯉꯨ
ꯉꯍꯥꯟꯃꯨꯛ ꯀꯣꯔꯣꯅꯥ ꯃ ꯃꯅꯨꯡꯗꯩꯅꯤꯅꯦ ꯑꯁ ꯄꯨꯔꯥ ꯀꯣꯚꯤꯠꯇꯒꯤ ꯑꯋꯣꯟꯕ ꯑꯃ ꯂꯥꯛꯈ꯭ꯔꯦꯀꯣ
ꯂꯥꯛꯈ꯭ꯔꯦ ꯑꯁ ꯌꯥꯗ꯭ꯔꯦ
ꯀꯣꯚꯤꯠꯇꯒꯤꯅ ꯄꯨꯔꯥ ꯃꯄꯨ ꯑꯣꯟꯒ꯭ꯔꯤꯖꯦ
ꯌꯦꯡꯉꯨ ꯌꯨꯝꯗꯩ ꯃꯄꯥꯟ ꯑꯝ ꯊꯣꯛꯍꯟꯗ꯭ꯔꯦ ꯑꯗꯒꯤ ꯑꯉꯥꯡꯁꯤꯡ ꯁꯨ ꯀ꯭ꯂꯥꯁ ꯇꯧꯔꯤꯅꯦꯅ ꯇꯧꯔꯤꯁꯤꯡꯁꯦ ꯑꯣꯟꯂꯥꯏꯟꯗ ꯉꯥꯛꯇ ꯇꯧꯔꯦ
ꯑꯗꯨꯩꯗꯤ ꯐꯣꯟ ꯑꯦꯗꯤꯛꯁꯟꯗꯣ ꯑꯗ ꯌꯥꯝ ꯍꯧꯒꯅꯤꯅꯦ
ꯐꯣꯟ ꯄꯥꯏꯕ ꯍꯩꯅꯕꯤꯗꯨꯣ ꯂꯣꯏ ꯌ ꯑꯣꯏꯍꯜꯂꯦ ꯑꯣꯟꯂꯥꯏꯟ ꯀ꯭ꯂꯥꯁ ꯑꯣꯟꯂꯥꯏꯟ ꯀ꯭ꯂꯥꯁꯅ ꯃꯤꯒꯤ ꯃꯄꯥꯜ ꯂꯝꯒꯤ ꯃꯑꯣꯡ ꯃꯇꯧ ꯇꯝꯃꯛꯇꯅ
ꯎꯝ
ꯀꯔꯤ ꯆꯩꯅꯥꯔꯣꯝꯗ ꯇꯧꯕꯗꯣ ꯑꯩꯈꯣꯏ ꯁ꯭ꯋꯥꯏꯗ ꯍꯦꯛꯇ ꯄꯪꯌꯥ ꯌꯥꯗꯧꯒꯤ ꯇꯥꯏꯞꯇ ꯇꯧꯁꯟꯅꯔꯦ ꯑꯗꯩꯗꯤ ꯑꯉꯥꯡ ꯅꯨꯄꯤ ꯃꯌꯥꯝꯁꯦ ꯃꯥꯡꯕ ꯍꯧꯔꯛꯄꯅꯦꯃꯦ
ꯎꯝꯝ
ꯌꯥꯗ꯭ꯔꯦ ꯍꯧꯖꯤꯗꯅ ꯌꯥꯗ꯭ꯔꯦ
ꯎꯝ ꯑꯁ ꯀꯣꯚꯤꯠ ꯃꯇꯝꯁꯨ ꯐꯕ ꯋꯥꯅꯩꯀꯣ
ꯑꯁ ꯋꯥꯕ ꯍꯥꯏꯕꯨ ꯀꯩꯅꯣꯅꯦ
ꯃꯥ ꯊꯕꯛ ꯏꯪꯈꯥꯡ ꯁꯨꯕ ꯈꯣꯠꯄ ꯀꯔꯤꯝ ꯆꯠꯅꯕ ꯌꯥ ꯌꯥꯝꯕꯅ
ꯆꯠꯅꯕ ꯌꯥꯕ ꯅꯠꯇꯦ ꯀꯥꯏꯗꯤ ꯂꯝꯖꯥꯎ ꯁꯣꯔꯣꯛ ꯊꯣꯛꯄꯕꯨ ꯌꯥꯕ ꯅꯠꯇꯦ
ꯃꯥꯅꯦ ꯄꯣꯠꯁꯦ ꯃꯃꯟꯅꯁꯦ ꯇꯥꯡꯉꯤꯅꯦꯕ
ꯎꯝ
ꯎꯝ ꯑꯗꯨ ꯂꯥꯏꯔꯤꯛ ꯂꯥꯏꯁꯨ ꯇꯝꯃ ꯑꯣꯏꯔꯗꯣ ꯑꯗꯨꯗꯒꯤꯗꯤ ꯑꯣꯟꯂꯥꯏꯟ ꯂꯥꯛꯈꯤꯕꯕꯩꯗꯤ ꯀ꯭ꯂꯥꯁꯇꯨꯃ ꯇꯧꯗꯅꯕꯩ ꯂꯥꯏꯊꯣꯛꯅꯈ꯭ꯔꯦꯗꯅ ꯃꯔꯨꯞ ꯑꯃ ꯑ
ꯈꯪꯗ꯭ꯔꯦꯗ
ꯅꯪ ꯀꯣꯂꯦꯖ ꯀꯥꯏꯗ ꯇꯧꯔꯏꯅꯣ
ꯕꯪꯒꯥꯗꯦꯁ ꯇꯧꯔꯤꯅꯦ ꯀꯥꯏ ꯇꯔꯣ ꯀꯅꯥ
ꯚ ꯑꯦꯝꯗ ꯇꯧꯔꯛꯄ ꯑꯩꯅ
ꯑꯣ
ꯁꯥꯏꯗ ꯑꯗ ꯑꯝꯛꯇ ꯄꯨꯟꯁꯦ
ꯄꯨꯟꯖꯦ ꯄꯨꯟꯖꯦ ꯀꯨꯏꯔꯅꯦ ꯄꯨꯟꯗꯕ
ꯎꯝ ꯀꯨꯏꯔꯦ ꯄꯨꯡꯗ ꯀꯩꯅꯣꯝꯃ ꯆꯥꯊꯣꯛꯁ ꯁꯥ ꯉꯥꯗꯨ ꯆꯥꯅꯤꯡꯗ꯭ꯔꯦꯅ ꯍꯧꯖꯤꯛꯀꯥꯟ
ꯁꯥ ꯉꯥ ꯆꯥꯕ ꯍꯥꯎꯕ ꯃꯇꯝ ꯅꯠꯇꯦ ꯍꯧꯖꯤꯛꯇꯤ
ꯎ ꯅꯝꯗ ꯈꯦꯁ꯭ꯔꯤꯒꯃꯒ ꯅ ꯇꯧ ꯆ ꯐꯩ
ꯐꯌꯦ
ꯀꯦꯁꯤꯒꯕꯨ ꯇꯒ ꯎꯠꯁꯣꯏ ꯎꯇꯤ ꯑꯃ ꯇꯧꯔꯒ
ꯑꯥ
ꯑ ꯃꯥꯏꯔꯦꯟ ꯑꯃꯥ ꯊꯣꯡꯉꯥ ꯑꯗꯨꯅꯦ ꯑꯗꯨꯗꯤ ꯁꯉ ꯍꯥꯎ ꯀꯩ ꯏꯇ
ꯂꯩꯇꯦ ꯁꯥꯒꯔ ꯄꯅꯤꯅ ꯆꯥꯅꯤꯡꯗꯦꯕ ꯑꯝꯇ
ꯑꯦꯆꯂꯤ ꯊꯣꯏꯗꯅ
ꯎꯝ
ꯑ
ꯑꯩ ꯆꯥꯔꯗꯤ ꯅꯤꯡ ꯗꯃꯗꯥꯁꯥ ꯇꯃꯦ ꯑꯣꯛ ꯀꯨꯝꯕꯁꯤꯗꯤ
ꯃꯅꯦ ꯃꯍꯦꯖꯨ ꯑꯦꯡꯗꯝꯗ ꯆꯥ ꯂꯣꯏ ꯍꯥꯎꯕꯗꯧ ꯈꯟꯗ꯭ꯔꯣ
ꯑꯥ ꯅꯤꯡ ꯅꯤꯡꯊꯝꯊꯥꯗꯤ ꯑꯃꯕꯨ ꯆꯥꯔ ꯑꯃꯕꯨ ꯆꯥ ꯄꯉꯥꯎ ꯂ ꯍꯥꯎꯋꯤꯗ
ꯍꯥꯎꯑꯣꯏꯗ ꯍꯪꯒꯥꯝ ꯊꯣꯡꯉꯁꯨ ꯃꯣꯔꯝꯃꯦ ꯁꯤꯁꯤꯡꯖꯨꯝ ꯇꯧꯔ ꯀꯩꯅꯣꯃ ꯑꯗꯨꯝꯧ ꯑꯗꯨꯝ ꯆꯥ ꯌꯥꯏ
ꯎ
ꯑꯗ ꯏꯒ ꯑꯣꯟ ꯃꯒ ꯍꯥꯎꯋꯦ
ꯏꯔꯣ ꯃꯒꯥꯗꯨ ꯌꯧꯅꯦ ꯀꯔꯤ ꯑꯂꯨ ꯑꯅꯧꯕꯗꯨꯒ ꯌꯣꯡꯆꯥꯛꯀ ꯏꯔꯣꯝꯕꯗꯨꯗꯤ ꯑꯪ
ꯑꯗꯅ ꯅꯕꯤꯗꯌꯥ ꯑꯥꯡꯒ ꯀꯦ ꯑꯗꯨꯃꯥꯏꯂꯅ
ꯑꯥ
ꯑꯅꯉꯨ ꯇꯔ ꯏ ꯑꯥꯜꯂꯒ ꯆꯥꯕꯗꯣ
ꯑꯣ ꯍꯪꯒꯥꯝ ꯀꯩꯅꯣ ꯆꯞꯃꯥꯏꯅ ꯉꯥꯜꯂ ꯆꯥꯕꯗ꯭ꯔꯣ
ꯑ ꯑꯦꯔꯣꯝꯕꯒꯥ ꯀꯣꯠꯂꯒ ꯆꯥꯕꯥ ꯍꯧꯕꯅꯦ
ꯑ ꯍꯥꯎꯅꯦ ꯍꯥꯎꯅꯦ ꯗꯒꯤ ꯍꯋꯥ ꯃ ꯇꯣꯟ ꯑꯁ ꯁꯤꯡꯖꯨꯒꯖꯥ ꯍꯧꯖꯤꯗꯤ ꯍꯋꯥꯏ ꯇꯔꯥꯛ ꯍꯋꯥꯏ ꯊꯔꯥꯛꯇꯤ ꯉꯥꯒ ꯊꯣꯡꯒꯗꯕꯅꯦ
ꯎꯝ ꯑ ꯑꯩꯗꯤ ꯀꯣꯕꯤ ꯑꯗꯣ ꯑꯩꯗꯤ ꯀꯨꯕꯤ ꯆ ꯄꯨꯟꯒ ꯂꯩꯒꯁꯦ ꯑꯁꯂꯗꯤ ꯆꯥꯃ ꯂꯩꯁꯤꯗꯤ ꯑꯩꯗꯤ ꯄꯤꯍꯜꯂꯤꯁꯤꯕꯣ ꯐꯨꯜꯁꯤꯅ ꯑꯃꯨꯛ ꯈꯔ ꯈꯔ ꯑꯗꯨꯝ ꯆꯥ ꯌꯥꯕ ꯇꯧꯋꯦꯕ
ꯑ
ꯏ ꯂꯩꯒꯤꯗꯤ ꯆꯃꯜ ꯑꯗꯨ ꯑꯣꯄꯤꯤ ꯅꯣ
ꯌꯥꯗꯕꯤꯗꯣ ꯑꯩ ꯑꯩꯅ ꯑꯩꯅ ꯑꯃꯨꯛ ꯀꯣꯕꯤ ꯀꯣꯕꯤ ꯐꯨꯜꯗꯣ ꯍꯩꯅꯗꯕ
ꯎꯝ ꯂꯩꯔ ꯃꯥꯃꯒ
ꯎꯝ
ꯆꯥꯕꯗ ꯍꯥꯎꯋꯦ ꯑꯗꯨꯗꯨ ꯎ ꯐꯨꯟꯁ ꯑꯗꯨꯒ ꯑꯁ ꯈꯪꯗꯦꯅ ꯉꯁꯤꯗꯤ ꯐꯖꯅ ꯁꯥꯗ꯭ꯔꯣ
ꯁꯌꯦ
ꯎꯅꯦ
ꯑꯗꯨꯏꯅꯦ ꯋꯥꯛꯀꯤꯡ ꯊꯣꯛꯑꯝꯃꯤꯁꯦ
ꯎ ꯑꯁ ꯑꯩꯗꯤ ꯐꯦꯟ ꯐꯨꯟꯗ ꯂꯩꯈꯠꯂꯒ ꯂꯩꯔꯤꯅꯦꯕ ꯑꯩꯒꯤ ꯅꯕꯨꯛ ꯅꯨꯡꯉꯥꯏꯒꯦ ꯅꯨꯃꯤꯗꯥꯡ ꯇꯨꯝꯝꯕꯖꯦ
ꯑ
ꯎ ꯐꯦꯟꯁꯦ ꯂꯩꯊꯔꯗꯤ ꯑꯗꯩ ꯃꯈꯥꯗ ꯐꯩꯖꯨꯞ ꯑꯊꯥꯕ ꯑꯅꯤ ꯊꯥꯔꯅꯤ ꯅꯠꯇ꯭ꯔꯗꯤ ꯃꯈꯥꯗꯣ ꯇꯥꯏꯂꯁ ꯀꯤꯅꯤꯅ ꯑꯗꯨꯝ ꯈꯔꯕꯨꯗꯤ ꯏꯪꯉꯦꯕ ꯑ ꯆꯥ ꯇꯨꯝꯗ꯭ꯔꯗꯤ ꯈꯣꯠꯇ꯭ꯔꯗꯤꯅ ꯇꯧꯅꯦꯅ ꯐꯖꯝ ꯑꯊꯥꯕꯅꯤ ꯊꯥꯔꯒ ꯐꯤ ꯑꯃ ꯄꯥꯛꯑ ꯆꯨꯞꯄ ꯇꯨꯝꯕ ꯑꯗꯨꯝ ꯅꯨꯡꯉꯥꯏ
ꯑꯣ ꯃꯈꯥ ꯑꯗꯨꯝ ꯇꯨꯝꯕ
ꯃꯈꯥ ꯑꯗꯨꯝ ꯇꯣꯡꯕ ꯀꯥꯡ ꯆꯦꯟꯖꯨꯝꯕꯅꯤꯅ ꯐꯤ ꯐꯥꯕꯗꯨꯅ ꯁꯨꯞꯆꯜꯂꯗꯤ ꯀꯥꯡ ꯀꯩꯁꯨ ꯆꯤꯛꯇ꯭ꯔꯦꯕ
ꯎꯝ
ꯑꯧ ꯊꯧꯅꯥꯎꯗ ꯅꯣꯏ ꯂꯣꯟꯁꯤꯜꯂꯦ
ꯑꯩꯁꯨ ꯀꯥꯗꯣ ꯑꯝꯇ ꯀꯥꯔꯄꯦꯠ ꯊꯥꯖꯤꯟ ꯀꯣꯟꯕ ꯌꯥꯅ ꯅꯕ ꯑꯝꯇ ꯁꯦꯝ ꯁꯥꯒ ꯁꯥꯒꯠꯂꯛꯄꯅꯦ
ꯎꯝ
ꯀꯔꯄꯦꯠ ꯇꯣ ꯇꯥꯡꯉꯦꯅ ꯑꯩꯁꯨ ꯇꯟꯅ ꯊꯥꯗꯕꯅꯦ ꯀꯩꯅꯣꯗꯣ ꯄꯗ ꯕꯦꯅꯥ ꯑꯄꯥ ꯑꯄꯥꯛꯄꯗꯣ ꯑꯃꯨꯛ ꯀꯩꯅꯣ ꯇꯧꯕ ꯌꯥꯎꯋꯦꯕ ꯑꯗꯨ ꯕꯦꯅꯔ ꯑꯄꯥꯛꯄꯗꯣ ꯄꯨꯔꯛꯑꯒ ꯊꯥꯖꯤꯟꯒꯦ ꯇꯧꯅꯦ ꯑꯃꯕꯨꯗꯤ ꯄꯨꯔꯦ ꯑꯃꯗꯨꯅ ꯊꯨꯡꯗꯕ ꯃꯊꯪ ꯊꯕꯛ ꯆꯠ ꯑꯗꯨꯗ ꯂꯧꯔꯒ ꯊꯥꯖꯤꯟꯒꯦ ꯇꯧ ꯑꯗꯨ ꯗꯤ ꯑꯣꯟꯕ ꯊꯣꯏꯕ ꯂꯣꯏ ꯌꯥꯔꯦꯅ
ꯃꯅꯦ ꯁꯤꯃ ꯊꯥ ꯇꯨꯝ ꯃꯩ ꯌꯥꯏꯗꯅ
ꯎꯝ
ꯑ ꯅꯣꯏꯒꯤꯗꯤ ꯃꯈꯥꯒꯤ ꯀꯔꯤ ꯅꯣꯏ ꯐ꯭ꯂꯣꯔ ꯅꯣꯏ ꯐ꯭ꯂꯣꯔꯗꯨꯁꯨ ꯑꯗꯨꯝ ꯁꯥꯕ꯭ꯔꯥ
ꯑꯩꯈꯣꯏꯁꯨ ꯁꯥꯏꯌꯦ ꯑꯩꯈꯣꯏꯁꯨ ꯈꯨꯋꯥꯏ ꯃꯊꯛꯅꯦꯕ ꯃꯈꯥꯒꯤ ꯗꯤ ꯏꯪꯉꯦꯕ ꯑꯃꯨꯛ
ꯎꯝ ꯍꯧꯗꯤ ꯗꯤꯅ ꯈꯜꯂꯦ ꯃꯈꯣꯟ ꯇꯔꯗꯤ ꯗꯤꯟ ꯅ ꯈꯜꯂ ꯍꯥꯏꯗꯏꯅꯦ ꯇꯥꯕ꯭ꯔꯣ
ꯎꯝ ꯇꯤꯜ ꯈꯟꯖꯤꯜꯂꯦ ꯌꯥꯗꯦꯕ ꯄꯣꯠꯇꯣ
ꯗꯤꯟꯅ ꯈꯟꯕꯅꯦ ꯅꯣꯡ ꯇꯥꯔꯖꯨ ꯗꯥꯥꯛ ꯗ ꯃꯈꯣꯟꯗꯣ ꯊꯣꯡꯅꯤꯅꯦ
ꯑ ꯑꯗꯨꯗꯤ ꯌꯥꯝ ꯀꯟꯅꯗꯤ ꯇꯥꯗꯦ ꯍꯥꯏꯗꯤ ꯀꯩꯅꯣ ꯇꯧꯕꯒꯤ ꯁꯦꯂꯤꯡ ꯍꯥꯖꯤꯟꯕꯅꯤꯅꯀꯣ ꯑꯗꯨ ꯃꯗꯤꯒ ꯇꯗꯥꯁꯤ
ꯎꯝ
ꯅꯤꯡꯊꯝꯊꯥꯗ ꯀꯗꯤ ꯅꯨꯡꯉꯥꯏꯗꯣꯏꯅꯦ
ꯎꯝ ꯌꯦꯉ ꯑꯃ ꯂ ꯂ ꯂꯅꯨꯡ ꯂꯨꯝ ꯂꯍ ꯂꯩꯕꯗꯣ
ꯎꯝ
ꯅꯤꯡꯊꯝꯊꯥꯅ ꯑꯩ ꯀꯥꯗꯣꯏ ꯏꯪꯉꯦ ꯅꯤꯡꯊꯝꯊꯥꯗ ꯂꯧ ꯑꯃꯅꯤ ꯑꯩꯒꯤꯁꯦ ꯅꯨꯡꯁꯥꯁꯦ ꯇꯌꯦ ꯇꯌꯦ ꯇꯥꯕ꯭ꯔꯣ ꯇꯥꯏꯌꯦ
ꯍꯜꯂꯣ
ꯇꯥꯏꯌꯦ ꯇꯥꯏꯌꯦ ꯇꯥꯏꯌꯦ
ꯇꯥꯗ꯭ꯔꯣ
ꯇꯥꯏꯌꯦ
ꯀꯩꯝ ꯇꯥꯒꯤꯗ꯭ꯔꯦ
ꯇꯥꯕ꯭ꯔꯣ ꯑꯩ ꯇꯥꯏꯌꯦ
ꯇꯥꯕ꯭ꯔꯣ ꯇꯥꯕ꯭ꯔꯣ
ꯇꯥꯏꯌꯦ ꯇꯥꯏꯌꯦ ꯃꯦ ꯇꯥꯏ ꯃꯤ ꯅꯪꯕꯣ ꯇꯥꯕ꯭ꯔꯣ
ꯇꯥꯒꯤꯗ꯭ꯔꯦꯅꯦ ꯑꯝꯇ
ꯑꯩ ꯇꯥꯏꯅꯦ ꯑꯩ ꯅꯪꯅ ꯍꯥꯏꯗꫭ ꯇꯥꯏꯌꯦ
ꯍꯜꯂꯣ
ꯇꯥꯏꯌꯦ
ꯇꯥꯕ꯭ꯔꯣ
ꯍꯜꯂꯣ ꯍꯜꯂꯣ
ꯇꯥꯏꯌꯦ ꯇꯥꯌꯦ
ꯀꯩꯅꫭ ꯑꯝ ꯇꯥꯥꯅꯘꯤꯗ‌꯭ꯔꯤꯖꯤꯕꫭ ꯑꯩꯉꯣꯟꯗꯗꯤ ꯑꯝꯇ ꯇꯥꯗ꯭ꯔꯤꯅꯦ ꯑꯣ ꯐꯔꯦ ꯐꯔꯦ ꯑꯗꯨꯗꯤ ꯊꯝꯃꯒꯦ
ꯑꯣ ꯊꯝꯃꯣ ꯊꯝꯃꯣ ꯊꯝ ꯎꯝ
ꯅꯨꯡꯉꯥꯏꯇ꯭ꯔꯕꯣ ꯃꯥꯂꯦ